ꯇꯥꯔꯕꯣ ꯐꯣꯟꯗ ꯑꯣꯔꯣ ꯍꯥꯏꯔꯒ ꯑꯣꯇ꯭ꯔꯗꯤ ꯑꯗꯨꯝ ꯊꯝꯈꯤꯕ ꯍꯥꯏꯇꯥꯔꯦ
ꯐꯣꯟꯗ ꯂꯥꯛꯇꯥꯃꯤꯅꯦ
ꯎꯝ ꯐꯣꯟꯗꯣ ꯃꯤꯁꯀꯣꯟ ꯑꯣꯏꯅ ꯂꯥꯛꯑꯣꯏꯌꯦ ꯂꯥꯛꯏ ꯉꯥꯏꯗ ꯄꯥꯏꯍꯧꯒꯗꯕ ꯀꯥꯏ ꯆꯠꯂꯨꯏꯅꯣ
ꯀꯩꯝ ꯆꯠꯇꯦ ꯐꯣꯟꯗꯣ ꯂꯥꯛꯇꯕꯩ
ꯃꯤꯠꯇ ꯌꯦꯡꯗ꯭ꯔꯒ ꯃꯀꯣꯟ ꯊꯣꯛꯇꯕꯅꯦ ꯀꯩꯁꯨ
ꯊꯣꯛꯑꯦ ꯔꯤꯡ ꯂꯥꯛꯑꯦ ꯎꯝ ꯍꯌꯤꯡ ꯂꯥꯛꯇꯧꯅꯦ ꯍꯩꯅꯧ
ꯇꯨꯝ ꯍꯣꯒꯥꯇꯄ ꯍꯧꯅꯧ ꯆꯩꯔꯥ ꯍꯥꯏꯁꯦ
ꯎꯝ
ꯑꯔꯥꯏ ꯃꯤ ꯑꯣꯏꯔꯝꯗꯣꯏꯅ ꯇꯧꯔ ꯑꯔꯨꯕ ꯃꯤ ꯑꯣꯏꯔꯝꯃꯦꯅ ꯈꯪꯅꯔꯝꯃꯤꯁꯦ
ꯀꯩꯗꯧ ꯍꯧꯅꯧ ꯃꯨꯟꯕ ꯆꯥꯒꯥ
ꯇꯨꯝ ꯍꯧꯒꯠꯂꯛꯄꯒꯗꯤ ꯍꯩꯅꯧ ꯆꯥꯟꯅꯗꯦꯗꯅ
ꯆꯥꯔꯤꯕ
ꯊꯛꯅ ꯇꯥꯕ꯭ꯔ ꯑꯩꯅ ꯉꯥꯡꯏꯁꯦ
ꯎꯝ
ꯐꯣꯟ ꯅꯥꯀꯣꯡꯒ ꯊꯝꯕ꯭ꯔꯥ ꯂꯥꯎ꯭ꯠꯁꯄꯤꯀꯔ ꯊꯥꯕ ꯌꯥꯗꯕꯨꯝ ꯇꯧ
ꯑꯥꯛꯈꯣꯡ ꯅꯝ
ꯎꯝ ꯑꯗꯨꯝ ꯄꯥꯏꯌꯨꯀꯣ ꯑꯩꯅ ꯀꯧꯕꯗ ꯇꯥ ꯇꯥꯗꯦ ꯑꯗꯨꯝ ꯍꯥꯏꯔꯛꯎꯀꯣ ꯑꯩ ꯑꯌꯥꯥꯔꯄꯁ ꯇꯅ ꯌꯥꯕꯔꯤꯌꯡꯒꯦ ꯀꯣ
ꯎꯝ
ꯇꯥꯕ꯭ꯔꯥ
ꯍꯥꯏ
ꯑꯦ ꯏꯌꯥꯔꯄꯤꯁ ꯊꯤꯟ ꯌꯥꯏꯅꯦ ꯑꯗꯨꯗꯤ ꯃꯩ ꯆꯠꯂꯨ ꯑꯗꯨꯗꯤ ꯁꯤꯗ ꯑꯔꯥꯏꯕ ꯑꯣꯏꯔꯝꯗ꯭ꯔꯦ ꯑꯗꯨꯗꯤ
ꯍꯨꯝ
ꯍꯩꯅꯧ ꯀꯩꯝ ꯆꯍꯥꯏꯔꯤꯅꯣ
ꯑꯅꯤ
ꯅꯥꯇꯟꯗ
ꯎꯝ ꯃꯆꯥ ꯃꯆꯥꯅꯦ
ꯑꯗꯨ ꯅꯪꯖꯦ ꯍꯩꯅꯧ ꯆꯥꯕ ꯉꯝꯕ ꯃꯤ ꯑꯃꯥ ꯑꯣꯏ ꯂꯩꯔꯝꯃꯦ ꯑꯗꯨꯗꯤ
ꯑꯩ ꯌꯥꯝ ꯄꯛꯇꯕ ꯍꯥꯏꯇꯥꯔꯦ ꯅꯪ ꯉꯥꯡꯉꯛꯏꯖꯦ ꯋꯥ ꯁꯨꯡꯉꯥꯡ ꯉꯥꯡꯗꯗꯤ ꯌꯥꯗꯕ꯭ꯔꯥꯕ
ꯉꯉꯥꯡꯗꯗꯤ ꯌꯥꯗꯕꯒꯤ ꯃꯑꯣꯡꯅꯦ ꯅꯪ ꯆꯥꯕꯗꯣ ꯑꯗꯨꯝ ꯁꯪ ꯂꯩꯌꯣ ꯍꯥꯏꯔꯕ ꯅꯪ ꯍꯥꯏꯖꯦ
ꯅꯠꯇꯦ ꯅꯪ ꯁꯤ ꯐꯣꯟ ꯇꯧꯔꯔꯤꯏꯗ ꯋꯥ ꯉꯥꯡꯂꯗꯤ ꯌꯥꯗꯕ꯭ꯔꯥ ꯁꯤꯅꯦ
ꯋꯥꯔꯤ ꯁꯥꯥꯟꯦꯁꯤ ꯍꯥꯏꯅꯤ ꯆꯄ ꯃꯥꯥꯟ꯭ꯗꯔꯣ
ꯅꯪꯈꯣꯏ ꯍꯪ - ꯍꯪ ꯕꯗꯗꯤ ꯅꯪ ꯋꯥ ꯉꯥꯡꯂꯗꯤ ꯌꯥꯗꯕ꯭ꯔꯥ ꯁꯤꯅꯦ
ꯌꯥꯏ ꯀꯧꯅꯦ ꯁꯤꯁꯨꯝ ꯋꯥꯔꯤ ꯁꯥꯟꯖ ꯍꯥꯏꯕ ꯋꯥꯅꯤ ꯑꯃꯗꯨ ꯋꯥꯔꯤ ꯁꯥꯟꯅꯁꯨ ꯆꯞ ꯃꯥꯟꯗ꯭ꯔꯣ ꯅꯪ ꯑꯗꯨꯝ ꯍꯩꯅꯧ ꯆꯥ ꯂꯩꯅꯤ ꯐꯤꯗꯛ ꯂꯩꯇꯦ ꯅꯪ ꯀ ꯀꯃꯥꯏ ꯇꯧꯗꯣꯏꯕ
ꯈꯪꯗꯦ ꯑꯩꯁꯨ
ꯑꯩ ꯂꯣꯏ ꯍꯩꯔꯦ ꯍꯥꯏ ꯂꯛꯑꫭ
ꯆꯠꯄ ꯇꯜꯂꯕꯅ
ꯀꯩ ꯉꯥꯡꯉꯒꯦ ꯍꯥꯏꯁꯦ
ꯉꯥꯡꯕꯨꯗꯤ ꯉꯥꯡꯗꯦ ꯐꯤꯗꯛ ꯂꯩꯇꯕꯗꯨꯗ ꯇꯜꯂꯕ
ꯑꯩ ꯍꯥꯏꯅꯤꯡꯉꯤꯅ ꯅꯪ ꯐꯤꯗꯛ ꯂꯩꯇ꯭ꯔꯦ ꯀꯛꯅꯕ ꯂꯩꯇ꯭ꯔꯦꯅ ꯍꯥꯏꯗ꯭ꯔꯣ ꯅꯪ ꯀꯩ ꯀꯛꯎꯗꯨꯏꯅꯣꯕ ꯅꯪ ꯆꯠꯂꯒ
ꯑꯗꯨꯅꯥꯏ ꯑꯩ ꯇꯜꯂ ꯂꯩꯔꯝꯅꯥꯏ ꯐꯣꯟ ꯄꯦꯂꯦꯟꯁꯨ ꯍꯌꯦꯡ ꯂꯣꯏꯅꯤ
ꯅꯨꯡꯉꯥꯏ ꯍꯌꯦꯡꯗꯩꯩ ꯋꯥꯔꯤ ꯁꯥꯅꯕꯥ ꯐꯪꯉꯔꯣꯏ
ꯎꯝ
ꯋꯥꯏ ꯁꯥꯡ ꯑꯗꯨ ꯑꯣꯏꯔꯒꯅ ꯐꯤꯗꯛ ꯂꯩꯔꯀꯥꯟꯗ ꯂꯥꯛꯑꯒꯦꯅ ꯍꯥꯏꯌꯨ ꯀꯩꯅꯣ ꯐꯖꯅ ꯇꯥꯗ ꯀꯔꯤ
ꯈꯕꯔ ꯆꯦꯗꯣ
ꯎꯝ
ꯑꯗꯨꯗꯩ ꯌꯦꯛꯊꯣꯛꯑꯒ ꯀꯛꯄ ꯇꯝꯃ ꯂꯣꯏꯔꯦ ꯍꯥꯏꯕ
ꯌꯥꯕꯔꯥ ꯍꯥꯏꯖ‌ꯦ
ꯌꯦꯛꯄ ꯇꯧꯔ ꯀꯛꯄꯗꯤ ꯍꯩꯌꯦꯕ ꯐꯤꯗ ꯇꯧꯗꯧꯗꯣ ꯐꯤꯗꯣ ꯂꯩꯇꯦꯕ
ꯑꯗꯨ ꯌꯦꯛꯄ ꯈꯣꯠꯄꯗꯤ ꯀꯩꯅꯣꯅ ꯑꯗꯨꯝ ꯇꯧꯔꯦ ꯃꯣꯏꯒꯤ ꯅꯨꯄꯤꯗꯨꯅ
ꯏꯟꯆꯦ ꯇꯥꯞꯅ ꯑꯩꯈꯣꯏꯗ ꯇꯥꯛꯏꯕ ꯑꯗꯨ ꯑꫭꯏꯁꯨ
ꯃꯤ ꯃꯤꯒꯤ ꯁꯦꯞꯇ ꯌꯦꯛꯄꯗꯤ ꯀꯃꯥꯏꯅ ꯇꯧꯒꯦ ꯌꯦꯛꯇꯨꯏꯕ
ꯃꯤ ꯁꯦꯞꯇ ꯌꯦꯛꯇꯦ ꯅꯪꯖꯨ ꯃꯁꯤꯡꯗ ꯄꯥꯏꯅꯤ
ꯅꯠꯇꯦꯗ ꯈꯨꯗꯥꯡ ꯀꯩꯀꯩ ꯁꯦꯞ ꯑꯃꯗꯤ ꯂꯥꯛꯇꯣꯏꯅꯦꯗꯅ
ꯑꯗꯥ ꯌꯦꯛꯀ ꯌꯦꯛꯀꯗꯣꯏꯅꯦ ꯍꯥꯏꯕ ꯃꯥꯒꯤ ꯇꯥꯡꯀꯛ ꯇꯥꯡꯀꯛꯇꯣ ꯑꯗꯨꯏꯗꯨꯒ ꯑꯗꯨꯝ ꯀꯛꯑ ꯂꯣꯏꯗꯣꯅꯦ ꯍꯥꯏꯕ
ꯃꯤ ꯑꯣꯏ ꯌꯦꯛꯇꯧ ꯅꯠꯇꯦ
ꯑꯣ ꯑꯩ ꯈꯪꯉꯥꯎ ꯑꯃ ꯂꯩꯕꯗꯨ ꯈ꯭ꯋꯥꯡ ꯆꯔꯝꯗ꯭ꯔꯦꯕ ꯑꯩ ꯅꯉꯣꯟꯗ ꯍꯥꯏꯈ꯭ꯔꯥꯕ
ꯎꯝ
ꯁꯦꯝꯒꯦ ꯇꯧꯔꯒ ꯅꯍꯥꯟ ꯁꯦꯠꯀꯦ ꯇꯧꯕꯀꯟ ꯈ꯭ꯋꯥꯡ ꯆꯥꯔꯝꯗꯕ ꯍꯥꯏꯇꯥꯔꯦ ꯅꯪ ꯅꯪ ꯁꯦꯠꯂꯗꯤ ꯌꯥꯅꯤ
ꯆꯦꯠꯂꯨꯅꯨ
ꯅꯪ ꯁꯦꯠꯂꯥꯒꯦꯔꯥ
ꯑꯈꯣꯏ ꯕꯥ ꯁꯦꯠꯂꯅꯤ ꯍꯥꯕ꯭ꯔ‌ꯣ
ꯅꯪ ꯁꯦꯠꯀꯦꯔꯥ ꯍꯥꯏꯕꯥ ꯋꯥꯅꯤ ꯅꯣꯏ ꯕꯥꯗꯤ ꯀꯩꯗꯧꯗꯣꯏꯕ ꯅꯪ ꯐꯣꯔꯃꯦꯟ ꯁꯦꯠ ꯅꯨꯄꯤ ꯐꯣꯔꯃꯦꯟ ꯁꯦꯠ ꯌꯥꯗꯥꯏꯅꯦ ꯑꯦ ꯑꯩ ꯑꯩ ꯑꯥꯗꯒꯤ ꯑꯩ ꯀꯩꯅꯣꯝ ꯈꯪꯍꯧꯔꯦꯀꯣ
ꯀꯩꯅꯣ ꯍꯥꯏꯁꯤ ꯑꯍꯥ ꯍꯥ ꯀꯩꯅꯣ
ꯆꯥꯎꯋꯤ ꯀꯅꯥꯅ ꯄꯤꯛꯏꯖꯩ ꯑꯩ ꯑꯗꯩ ꯈꯪꯉꯦꯀꯣ ꯑꯩ ꯏꯁꯥꯅ ꯍꯥꯏꯕ ꯅꯠꯇꯦꯀꯣ ꯎꯨꯍ ꯍꯥ ꯍꯥ
ꯀꯩꯅꯣ ꯍꯥꯏꯖꯦ
ꯃꯤꯁꯦ ꯀꯅꯥꯅ ꯆꯥꯎꯋꯤ ꯀꯅꯥꯅ ꯄꯤꯛꯑꯦꯗꯣ ꯑꯩ ꯑꯗꯩ ꯈꯪꯍꯧꯔꯦꯕ ꯎꯨꯍꯨ ꯍꯨ
ꯀꯩꯅꯣ ꯍꯥꯏꯖꯤ
ꯅꯪ ꯂꯧꯁꯤꯟꯕ ꯉꯝꯗꯕ꯭ꯔꯥ ꯑꯩ ꯍꯥꯏꯖꯦ
ꯈꯪꯗꯦ
ꯅꯣꯏ ꯕꯥꯒ ꯑꯩꯒꯤꯁꯦ ꯃꯤ ꯀꯅꯥꯅ ꯆꯥꯎꯏ ꯀꯅꯥꯅ ꯄꯤꯛꯏꯦꯁꯦ ꯅꯪꯒꯤ ꯍꯧꯖꯤꯛꯀꯤ ꯋꯥꯉꯥꯡꯗꯨꯗꯒꯤ
ꯀꯩꯗꯧꯔꯒꯦ ꯍꯥꯏꯁꯦ
ꯍꯥ ꯑꯍꯥ ꯍꯥ ꯍꯥ ꯎꯝ ꯅꯪꯅꯗꯤ ꯑꯩꯈꯣꯏ ꯕꯥꯅ ꯋꯥꯡꯕ ꯍꯦꯜꯂꯤ ꯑꯗꯨ ꯇꯧꯋꯦ ꯌꯥꯝ ꯇꯧꯔꯝꯕꯅꯦꯕ ꯅꯪꯅ ꯑꯍꯥ ꯍ ꯍꯥ ꯑꯗꯣ ꯇꯁꯦꯡꯅꯃꯛꯇꯤ ꯅꯪꯒꯤ ꯊꯃꯣꯏꯗ ꯂꯩꯕꯗꯣ ꯍꯥꯏꯗꯣꯔꯛꯑꯦꯕ
ꯑꯦꯍ ꯑꯦ ꯁꯛꯇꯨꯒ ꯆꯥꯕ꯭ꯔ ꯌꯦꯡꯒꯦ ꯍꯥꯏꯕꯅꯦ ꯀꯩꯩꯅꯣ ꯅꯪ ꯁꯦꯠꯍꯟꯗꯕꯗꯨꯒꯤ
ꯍꯖꯤꯛꯇ ꯆꯥꯅꯤ ꯍꯥꯏꯔꯝꯃꯒ ꯆꯥꯕꯔꯡꯉꯦ ꯍꯥꯖꯤꯜꯂꯦ ꯑꯍꯥ ꯍ ꯍꯥ ꯑꯁꯦꯡꯕꯩ ꯅꯨꯄꯤꯅ ꯐꯣꯔꯃꯦꯟꯗꯤ ꯁꯦꯠꯇꯤ ꯁꯦꯠꯅꯕꯅꯦ
ꯁꯦ ꯍꯣꯏ
ꯐꯣꯔꯃꯦꯟ ꯂꯩꯥꯏꯁꯨ ꯂꯩꯇꯅ ꯍꯥꯏꯔꯣ
ꯑꯩꯅ ꯍꯥꯏꯕ ꯐꯣꯔꯃꯦꯟ ꯂꯩꯔꯤꯅꯦ ꯍꯥꯏꯕ
ꯂꯩꯗꯨꯏꯅꯦ
ꯎꯝ
ꯑꯩ ꯐꯣꯔꯃꯦꯟꯁꯦ ꯁꯦꯠꯂꯣ ꯍꯥꯏꯕꯅꯤꯅꯦ ꯐꯖꯩꯅꯦꯁꯦ
ꯌꯥꯏ ꯑꯩꯗꯤ ꯊꯦꯡꯅꯤꯡꯗꯦ ꯅꯣꯏ ꯅꯨꯄꯥ ꯐꯪꯔꯃꯦꯟ ꯅꯨꯄꯤ ꯐꯣꯔꯃꯦꯟ ꯃꯥꯟꯅꯗꯦ ꯄꯥꯏ ꯐꯣꯔꯃꯦꯟ ꯅꯨꯄꯤ ꯐꯣꯔꯃꯦꯟ ꯃꯥꯥꯟꯅꯗꯦ
ꯀꯩꯒꯤ
ꯐꯖꯕ ꯅꯨꯄꯤꯅ ꯍꯦꯜꯂꯤ
ꯏꯁꯨ ꯋꯥꯔꯤꯒꯗꯤ ꯏꯕꯦꯝꯃ ꯐꯖꯥꯕꯅꯦ ꯑꯩꯒꯤꯁꯦ ꯏꯕꯦꯝ ꯑꯩꯒꯤꯁꯦ ꯎꯁꯨ ꯎꯔꯝꯈꯤꯔꯣꯏ ꯅꯪꯅ ꯅꯪ ꯍꯦꯛꯇ ꯍꯦꯛꯇ ꯍꯥꯏꯖꯤꯜꯂꯦ ꯀꯩꯅꯣꯗꯩ ꯂꯩꯔꯛꯄꯅꯦ ꯀꯔꯤ ꯀꯔꯤ ꯑꯦꯗꯣꯟꯇꯦꯞꯇꯒꯤ ꯀ꯭ꯋꯥꯂꯤꯇꯤꯁꯤ ꯂꯩ
ꯅꯨꯄꯥꯒꯤ ꯈꯣꯡꯒꯥꯎꯗꯤ ꯅꯨꯄꯥ ꯑꯗꯨꯝ ꯃꯥꯟꯕꯅꯤ ꯁꯦꯠꯄꯗ
ꯑꯦ ꯐꯣꯔꯃꯦꯟꯗꯕꯨ ꯅꯨꯄꯥ ꯅꯨꯄꯤ ꯈꯥꯏꯕ꯭ꯔꯍꯦ
ꯍꯥꯏꯕꯅꯦ꯫
ꯃꯅꯤꯡꯗ ꯀꯥꯏꯗꯣꯏꯔꯥ? ꯅꯪꯒꯤꯗꯤ ꯆꯞ ꯃꯅꯕꯗꯨꯕꯨ꯫
ꯀꯩ ꯃꯥꯟꯅꯒꯦ ꯍꯥꯏꯁꯦ?
ꯅꯪꯒꯤꯗꯤ ꯐꯦꯂꯦꯠ ꯅꯊꯟ ꯆꯥꯏꯔꯣ?
ꯎꯝ
ꯑꯩ ꯑꯩꯅ ꯆꯥꯅꯤꯡ ꯆꯥꯅꯤꯡ ꯆꯥ ꯁꯨꯝ ꯐꯪꯗ꯭ꯔꯦ ꯇꯧꯔꯤꯁꯦ꯫ ꯑꯉꯥꯡ ꯆꯥꯒꯦꯅ ꯍꯦꯛꯆꯔꯒ ꯇꯤꯟꯉꯥꯛ ꯉꯥꯏ ꯂꯩꯔꯝꯃꯤ ꯆꯥꯗꯦ ꯍꯥꯏꯕꯔ ꯀꯩꯅꯣ꯫ ꯍꯣꯔꯦꯟ ꯍꯦꯛꯇ ꯍꯦꯛ ꯑꯃꯇ ꯆꯥꯇꯔꯦ꯫
ꯀꯥꯏꯗꯦ꯫
ꯑꯦꯝ ꯌꯨ ꯔꯎꯟꯁꯦ ꯖꯥꯞꯗꯒꯤ ꯀꯩꯗꯒꯤ ꯃꯌꯥꯝ ꯍꯧꯋꯦ꯫ ꯖꯥꯝ ꯍꯦꯛꯕ ꯀꯥꯔꯒ ꯉꯔꯥꯡ ꯉꯔꯥꯡꯂ ꯀꯩꯅꯣ ꯎꯊꯛꯅ ꯀꯥꯞꯄꯛꯇꯅ꯫
ꯐꯔꯝ꯫ ꯅꯨꯡꯗꯥꯡ ꯀꯥꯏ ꯑꯣꯏꯔꯝꯒꯅꯤ꯫
ꯅꯠꯇꯦ ꯅꯨꯡꯊꯤꯟ꯫ ꯅꯨꯡꯗꯤꯟ ꯇꯨꯔꯦꯟ ꯆꯠꯂꯝꯗꯥꯏꯗ ꯆꯥꯛ ꯆꯥ ꯇꯣꯛꯄꯒ ꯖꯥꯝ ꯍꯦꯎꯔꯦ ꯑꯗꯨꯒ, ꯎꯊꯛꯇꯨꯅ ꯀꯥꯞꯄꯗꯣ, ꯑꯩꯈꯣꯏꯒꯤ ꯀꯩꯅꯣꯅ ꯁꯝꯄꯛꯄꯤꯅ ꯊꯤꯟꯕꯗꯣ ꯈꯪꯕ꯭ꯔꯥ?
ꯎꯝ
ꯑꯥ ꯈꯣꯏ ꯈꯨꯠꯇꯒ ꯇꯨꯍꯥꯎ ꯇꯨꯍꯥꯎ ꯑꯆꯧ ꯑꯆꯧꯕ ꯍꯧ ꯂꯩꯕꯖꯦ ꯈꯪꯕ꯭ꯔꯥ?
ꯍꯣꯏ ꯍꯦ ꯈꯪꯉꯦ꯫
ꯑꯗꯨꯃꯥꯏꯅ ꯇꯧ ꯂꯩꯕ ꯍꯥꯏꯇꯥꯔꯦ ꯅꯥꯏꯑꯦ ꯍꯥꯏꯕ ꯃꯇꯩ ꯃꯥꯟꯗꯅ꯫ ꯑꯗ ꯎꯊꯛꯇꯨꯁꯨ ꯑꯩꯈꯣꯏꯒꯤ ꯌꯣꯡꯆꯥꯛ ꯃꯀꯨ ꯃꯥꯟꯕꯤꯗꯣ ꯈꯪꯕ꯭ꯔꯥ?
ꯎꯝ
ꯌꯣꯡꯆꯥꯛ ꯃꯀꯨ ꯃꯥꯟꯕ ꯍꯥꯏꯔꯗꯤ ꯎ ꯎꯀꯨ ꯃꯥꯟꯕꯗꯣ ꯎ ꯃꯀꯨ꯫ ꯈꯪꯕ꯭ꯔꯥ?
ꯈꯪꯉꯦ꯫
ꯑꯗꯨꯃꯥꯏꯅ ꯇꯧꯋꯦ ꯀꯩꯅꯣ ꯍꯩ ꯆꯥ ꯂꯣꯏꯔ ꯏꯁꯤꯡꯊꯛꯀꯦ ꯇꯧꯏꯔꯣ?
ꯀꯣꯟ ꯆꯥꯝꯊꯣꯛ
ꯑꯩꯗꯤ ꯍꯩ ꯆꯥ ꯂꯣꯏꯔꯒ ꯏꯁꯤꯡꯊꯛꯏꯔ ꯁꯤꯅꯦ꯫
ꯑꯩ ꯉꯔꯥꯡ ꯉꯥꯍꯜ ꯂꯩꯔꯛꯄ ꯐꯨꯔꯤꯠꯇꯣ,
ꯑꯥ
ꯇꯥꯕ꯭ꯔꯥ? ꯈꯣꯏ ꯂꯤꯠꯂꯨꯔ ꯆꯨꯔ ꯆꯨꯍꯜꯂ ꯂꯥꯛꯑꯦ꯫
ꯉꯔꯥꯡ ꯆꯠꯀꯦ ꯉꯔꯥꯡ ꯆꯠꯀꯦ ꯇꯧꯕꯅꯤ ꯐꯨꯔꯤꯠ ꯑꯝꯇ ꯂꯤꯅꯤꯉꯥꯏ ꯇꯟ
ꯅꯁꯥꯒꯤ ꯊꯕꯛ ꯆꯠꯅꯕ ꯐꯨꯔꯤꯠ ꯑꯃ ꯇꯣꯡꯉꯥꯟꯅ ꯊꯝ ꯌꯥꯗ꯭ꯔꯣ?
ꯅꯪ ꯃꯅꯤꯡ ꯅꯪ ꯃꯅꯤꯡꯗ ꯆꯠꯂꯦ ꯅꯦꯋꯥꯛ ꯅꯨꯡꯉꯥꯏꯇꯦ꯫